ꯇꯥꯔꯕ
ꯇꯥꯔꯦ ꯅꯪ ꯇꯧꯔꯛꯄꯗꯤ ꯌꯥꯏ ꯑꯩ ꯇꯧꯕꯗꯤ ꯌꯥꯗꯦ
ꯑꯣ ꯑꯥꯑꯩ ꯑ ꯑꯩ ꯇꯧꯕ ꯑꯗꯨꯃꯥꯢ ꯇꯧꯔꯝꯃꯅꯤ
ꯇꯧ ꯍꯣꯢ ꯅꯔꯕꯨ ꯅꯈꯣꯟꯗꯨꯕꯣ
ꯅꯥꯔꯦ ꯌꯥꯗ꯭ꯔꯦ ꯈꯅꯥꯎꯒ ꯑꯃꯐꯥꯎ ꯌꯥꯗ꯭ꯔꯦ ꯂꯣꯛ ꯈꯨꯕꯗ ꯎꯝ
ꯂꯥꯏ ꯍꯔꯥꯎ ꯂꯣꯏꯕꯗꯒꯤ ꯅꯥꯕ ꯑꯣꯜꯂꯕ
ꯑꯣꯜꯂꯦ ꯂꯥꯏ ꯍꯔꯥꯎꯕꯒꯤ ꯇꯨꯝꯗ ꯆꯥꯗꯕꯒ ꯄꯥꯕ ꯃꯄꯥ ꯆꯥꯕꯗ
ꯄꯣꯠ ꯀꯌꯥꯝ ꯌꯣꯍꯧꯒꯦ
ꯄꯣꯠꯄꯨꯗꯤ ꯈꯔ ꯌꯣꯜꯂꯦ ꯑꯗꯣ ꯀꯌꯥꯝ ꯌꯣꯜꯂꯦ ꯍꯥꯏꯗꯣꯏꯅꯣ ꯑꯗꯨꯝ ꯈꯔ ꯑꯗꯨꯝ ꯌꯣꯜꯂꯦ ꯑꯗꯨꯅꯦ ꯑꯩꯅ ꯂꯥꯏ ꯍꯔꯥꯎ ꯅꯨꯡꯗꯤ ꯄꯥꯛꯁꯤ ꯄꯤꯛ ꯊꯜꯂꯦ ꯄꯩꯁꯥꯖꯦ ꯄꯥꯛꯁꯤ ꯊꯜꯂꯨ ꯌꯥꯗ꯭ꯔꯦ
ꯑꯃꯨꯛ ꯍꯔꯥꯎꯖꯦ ꯍꯥꯏꯁꯤꯔꯣ ꯄꯥꯛꯁꯤ ꯊꯟꯅꯕ
ꯑꯗꯨꯅꯦ ꯍꯥꯏꯁꯦ ꯅꯥꯎꯆꯥꯥ ꯅꯣꯛꯏꯌꯦ ꯑꯗꯨ ꯑꯩꯅ ꯑꯗꯨ ꯍꯥꯏꯕꯗꯥ
ꯎꯝ
ꯂꯥꯏ ꯍꯔꯥꯎ ꯃꯅꯨꯡꯗꯅ ꯄꯥꯛꯁꯤ ꯄꯤꯛ ꯄꯤꯛ ꯊꯜꯂꯦ ꯍꯥ
ꯑꯗꯨꯝ ꯁꯤꯠꯂꯦꯕ ꯅꯪꯒꯤ
ꯁꯤꯠꯂꯦ ꯑꯥꯗ ꯃꯣꯏ ꯂꯥꯏ ꯍꯔꯥꯎꯕꯝ ꯌꯣꯟꯕꯗꯣ ꯊꯥꯡꯇꯣꯛ ꯊꯥꯡꯖꯤꯟ ꯇꯜꯂꯦ ꯑꯩ ꯇꯨꯀꯥꯟꯗ ꯑꯗꯨꯝ ꯌꯣꯟꯖꯕ
ꯎꯝ
ꯑꯗꯨ ꯁꯤꯠꯂꯦ
ꯑꯗꯨꯅ ꯐꯩꯗ ꯑꯁ ꯊꯥꯡꯇꯣꯛ ꯊꯥꯡꯁꯤꯟ ꯋꯥꯅꯝꯅꯤ
ꯊꯥꯡꯇꯣꯛ ꯊꯥꯡꯖꯤꯟꯗꯣ ꯋꯥꯏꯕ ꯈꯪꯗꯦꯅꯦ ꯑꯩꯖꯨ ꯑꯗꯨ ꯉꯪꯒꯦ ꯇꯧꯕ ꯅꯪ ꯎꯕꯗꯨꯗ
ꯗꯨꯀꯥꯟ ꯃꯤ ꯂꯩꯔꯥ
ꯂꯩ ꯀꯇꯤꯖꯤꯅ ꯀꯟ ꯀꯟ ꯉꯥꯡꯏ
ꯈꯔ ꯇꯞꯅ ꯉꯥꯡꯉꯣꯌꯦ
ꯑꯗꯨꯅꯦ
ꯁꯣꯝꯗ ꯌꯥꯗ꯭ꯔꯦꯗ ꯈꯔ ꯇꯞ ꯇꯞꯅ ꯉꯥꯡꯉꯣ
ꯀꯩ ꯌꯦꯟꯖꯥꯡ ꯆꯥꯒꯦ
ꯈꯣꯝꯗꯨꯝ ꯊꯣꯡꯉꯦ
ꯑꯣ ꯈꯣꯡꯗꯨꯝꯗꯣ ꯊꯥꯎꯕ ꯉꯧꯔꯒ ꯊꯣꯡꯕꯗꯣ ꯑꯗꯨꯝ ꯍꯥꯎꯕꯅꯦ
ꯆꯝꯅ ꯊꯣꯡꯉꯦ ꯆꯝꯅ ꯊꯣꯡꯕ ꯆꯥꯅꯤꯡꯉꯦꯅ ꯑꯗꯨ ꯆꯥ ꯌꯥꯗꯦ ꯆꯥꯛ ꯆꯥꯕ ꯁꯨꯛꯌꯥ ꯌꯥꯗ
ꯎꯝ ꯎꯝ
ꯑꯣ ꯑꯔ ꯑꯦꯁ ꯇꯣ ꯊꯛꯆꯜꯂꯣ
ꯗꯨꯀꯥꯟꯗꯤ ꯊꯣꯛꯇ ꯌꯥꯗꯕꯅꯤꯅ ꯊꯣꯛꯄ
ꯑꯗꯨꯅꯤ ꯇꯨꯝ ꯁꯤꯠꯐꯥ ꯋꯥꯠꯄꯒꯤꯁꯨ ꯑꯌꯥꯝꯕ ꯃꯥꯜꯂꯦꯕ
ꯃꯥꯅꯦ ꯅꯪ ꯅꯣꯡꯃ ꯗꯨꯀꯥꯟꯗꯣ ꯂꯣꯜꯂꯣ ꯑꯗꯨꯒ ꯐꯖꯅ ꯇꯨꯝꯊꯣꯛꯑꯣ
ꯇꯨꯝ ꯌꯥꯗꯦꯅꯦ
ꯑꯗꯨꯗꯤ ꯅꯪ ꯃꯤ ꯂꯥꯛꯄꯗꯗ ꯇꯨꯝ ꯌꯥꯔꯣꯏ ꯅꯪ
ꯑꯥ ꯌꯨꯝꯗꯐꯥꯎ ꯂꯥꯛꯑ ꯂꯥꯛ ꯀꯧꯊꯣꯛꯑꯦ ꯑꯗꯨꯗꯤ ꯀꯥꯏ ꯇꯨꯝ ꯌꯥꯗꯣꯏꯕ
ꯑꯥ
ꯇꯨꯝꯕꯗꯤ ꯐꯥꯖꯅ ꯋꯥꯠꯂꯦꯕ ꯑꯗꯨꯅꯅꯦ
ꯃꯥꯅꯦ ꯂꯥꯏ ꯍꯔꯥꯎꯕꯒꯤ ꯍꯥꯏꯖꯦ ꯃꯌꯥꯝ ꯂꯣꯏꯔ ꯂꯣꯏꯔ ꯀꯥꯟꯗꯅꯦ ꯆꯪꯉꯤꯗꯣ
ꯃꯥꯅꯦ ꯑꯗꯒꯤ ꯑꯗꯒꯤ ꯍꯧꯖꯤꯛꯁꯨ ꯑ ꯄꯨꯡ ꯇꯔꯥ ꯑꯗꯥꯏ ꯆꯪꯉꯅꯤ ꯑꯗꯩ ꯑꯣꯛ ꯁꯦꯕꯥ ꯑꯃꯨꯛ ꯇꯧꯔꯅꯤ ꯕꯥꯔꯣ ꯇꯦꯔꯣ ꯇꯥꯗꯔꯥ
ꯍꯣꯏ
ꯑꯗꯒꯤ ꯑꯃꯨꯛ ꯉꯟꯅ ꯍꯧꯒꯠꯂꯒ ꯑꯃꯨꯛ ꯂꯥꯛꯅꯔ ꯇꯨꯝ ꯇꯨꯝꯕꯗꯤ ꯌꯥꯝ ꯋꯥꯠꯄ
ꯇꯨꯝꯕ ꯋꯥꯠꯄꯁꯦ ꯅꯥꯕꯅꯦꯕ
ꯍꯣꯏ ꯆꯥꯕꯁꯨ ꯇꯨꯝꯗ꯭ꯔꯕꯅꯤꯅ ꯆꯥꯕꯁꯨ ꯌꯥꯗꯦ ꯂꯣꯛ ꯈꯨꯕꯖꯦ ꯊꯕꯛꯇꯤ ꯅꯥꯕ
ꯆꯦ ꯆꯦꯠ ꯆꯦꯈꯥꯏꯕꯤꯗꯣ
ꯍꯣꯏ ꯆꯦꯛꯈꯥꯏꯕꯤꯗꯣ ꯑꯗꯨ ꯇꯧꯋꯦ
ꯑꯦꯁꯀꯣꯔꯤꯟꯗꯣ ꯑꯃ ꯊꯛꯑꯣ
ꯈꯪꯗ ꯀꯤꯝꯇꯁꯨ ꯉꯁꯤ ꯗꯤ ꯆꯥ ꯑꯗꯨꯝ ꯆꯥꯕꯅꯦꯕ
ꯎꯝ ꯑꯦꯁꯀꯣꯔꯤꯟꯗꯣ ꯑꯃ ꯊꯛꯆꯜꯂꯣ ꯑꯗꯨꯒ ꯁꯥꯥꯝꯗꯒꯤ ꯂꯩꯔꯒ
ꯆꯨꯝꯗꯔꯣ ꯆꯨꯝꯗꯦ ꯏꯆꯦ ꯈꯨꯝꯗꯣꯟꯗꯨ ꯅꯥꯔꯦ ꯍꯧꯒꯠꯇ꯭ꯔꯦ ꯑꯦꯟꯅ
ꯑꯗꯨ ꯂꯥꯏ ꯃꯔꯤ ꯃꯔꯤ ꯃꯔꯤ ꯃꯔꯤ ꯑꯩꯈꯣꯏ ꯃꯥꯁꯨ ꯃꯁꯥ ꯅꯨꯡꯉꯥꯏꯇꯦꯅ ꯍꯤꯗꯥꯛ ꯆꯥꯔ ꯇꯨꯝꯃꯤ
ꯑ ꯑꯗꯨꯅꯤ
ꯂꯣꯏ ꯇꯧꯋꯦ ꯍꯥꯏꯕ
ꯑꯩꯈꯣꯏ ꯏꯅꯦꯄꯥꯇꯤꯗꯤ ꯗꯣꯛꯇꯔ ꯌꯧꯔꯨꯔꯦ ꯗ꯭ꯔꯤꯞ ꯌꯥꯜꯂꯦ
ꯍꯣꯏ
ꯑꯗꯨꯒ ꯐꯔꯛꯏꯅꯦ ꯑꯗꯩ ꯏꯇꯩ ꯑꯃꯨꯛ ꯇꯧꯔꯦ
ꯑꯗꯨꯅꯦ ꯌꯥꯝ ꯇꯧꯅꯩ ꯍꯥꯏꯌꯦ ꯍꯟꯗꯛ ꯑꯩ ꯉꯁꯥꯏꯗꯩꯩ ꯏꯆꯦ ꯈꯝꯗꯣꯟ ꯂꯥꯛꯇꯦ ꯈꯜꯂꯤꯁꯦ ꯍꯧꯒꯠꯍꯧꯗ꯭ꯔꯦ ꯍꯥꯏꯌꯦ
ꯃꯊꯪ ꯃꯊꯪ ꯃꯔꯤ ꯃꯔꯤ
ꯍꯣꯏ ꯑꯩꯁꯦ ꯑꯩꯈꯣꯏ ꯃꯦꯝꯆꯥ ꯁꯤ ꯉꯥꯏꯇ ꯃꯥ ꯇꯧꯕ ꯇꯧ ꯇꯧꯕꯗꯤ ꯃꯄꯥ ꯃꯄꯥ ꯆꯥꯕꯗꯨꯅꯤ ꯀꯣ
ꯃꯥꯥꯟꯅꯦ
ꯑꯗ ꯁꯣꯏꯖꯤꯟ ꯆꯥꯁꯤꯟꯕ ꯀꯩ ꯃꯄꯥ ꯑꯄꯥ ꯆꯥꯡ
ꯎꯝ ꯑꯩꯈꯣꯏ ꯂꯥꯏ ꯍꯔꯥꯎꯕꯒꯤ ꯇꯨꯝꯗꯕꯒ
ꯇꯨꯝꯗꯕꯒ ꯑꯗꯨꯝ ꯃꯄꯥ ꯂꯣꯏ ꯆꯥꯈꯤꯕ
ꯎꯝ
ꯅꯪꯒꯤ ꯍꯤꯗꯥꯛ ꯂꯩꯕꯒꯩꯗꯣ ꯑꯝꯇ ꯂꯩꯇ꯭ꯔꯕꯣ
ꯍꯤꯟꯗꯥꯡ ꯂꯩꯇ꯭ꯔꯦ ꯈꯔ ꯉꯍꯥ ꯑꯃꯅꯤ ꯂꯩꯔꯝꯗ ꯑꯩ ꯆꯥꯊꯣꯛꯈ꯭ꯔꯦ ꯂꯣꯏꯃꯛ ꯂꯩꯇ꯭ꯔꯦ ꯑꯃꯨꯛ ꯄꯤꯔꯛꯑꯣ ꯍꯥꯏꯒ ꯍꯥꯏꯔꯒꯦ ꯇꯧ
ꯅꯪꯒꯤ ꯗꯨꯅ ꯐꯥꯕꯟ
ꯐꯩ ꯑꯗ ꯃꯥꯅ ꯊꯥꯗꯣꯛ ꯊꯥꯖꯤꯟꯕ ꯐꯔꯛ ꯌꯥꯝ ꯇꯥꯏꯌꯦ ꯇꯧꯕ
ꯎꯝ
ꯑꯗꯣ ꯍꯥꯏꯗꯤ ꯍꯥꯏꯔ ꯄꯤꯔꯣꯅ ꯑꯉꯥꯡꯗ ꯍꯦꯛ ꯄꯤꯔꯛ ꯍꯜꯂꯛꯄꯗꯣ ꯑꯉꯥꯡꯒꯁꯤ ꯄꯨꯅꯤꯡꯗꯒꯨꯟ ꯇꯧꯔꯤ ꯑꯗꯨ ꯄꯣꯔꯛꯄꯗ ꯑꯔꯨꯝꯕ ꯄꯣꯠꯁꯨ ꯅꯠꯇꯕꯗꯣ
ꯑꯗꯨꯅꯦ ꯍꯥꯏ ꯆꯦꯔꯪ ꯑꯝꯇ ꯍꯥꯞꯆꯜꯂ ꯑꯗꯨꯝ ꯄꯣꯔꯛꯄ ꯑꯗꯨꯝ ꯀꯩꯗꯧꯒꯦꯗꯣ ꯌꯥꯝꯗꯅ ꯕꯣꯛꯁ ꯑꯃ ꯑꯅꯤ ꯅꯠꯇꯦ ꯍꯥꯏꯕꯅꯤꯗ
ꯑꯗꯨꯅꯤ
ꯇꯨꯝꯕꯣꯛꯁ ꯑꯗꯨꯝ ꯍꯥꯞꯆꯜꯂ ꯄꯣꯔꯛꯄ ꯏꯔꯥꯏ ꯂꯥꯏꯕꯗꯕꯨ
ꯑꯥ
ꯅꯪ ꯍꯣꯔꯦꯟ ꯐꯣꯟ ꯇꯧꯒꯦꯅ ꯇꯧꯔꯝꯃꯤꯅꯦ
ꯇꯧꯋꫭ ꯃꯥꯒꯤ ꯍꯤꯗꯥꯛꯇꯨꯅ ꯐꯩꯌꯦ
ꯐꯩꯌꯦ ꯑꯗꯨꯝ
ꯎꯝ ꯁ꯭ꯋꯥꯏꯗꯩ ꯂꯩꯕꯗꯤ ꯐꯠꯇꯦꯍꯥꯏꯕꯥ
ꯐꯠꯇꯦ ꯐꯩ ꯉꯍꯥꯟꯗꯒꯤ ꯂꯩꯔ ꯆꯥꯥꯏꯁꯦ ꯐꯅꯌꯥꯝ ꯌꯥꯝꯃꯤ ꯐꯠꯇꯦ ꯀꯩꯅꯣ
ꯑꯩꯈꯣꯏ ꯅꯍꯥꯟ ꯏꯇꯩꯗꯤ ꯆꯠꯂꯒ ꯂꯝꯂꯣꯡꯗꯩ ꯂꯩꯔꯨꯕꯗꯣ ꯑꯗꯨ ꯐꯩꯌꯦꯕ
ꯑ
ꯑꯗꯣ ꯁ꯭ꯋꯥꯏꯗꯩꯗꯤ ꯐꯠꯇꯦꯕ
ꯑꯗ
ꯑꯩꯒꯤꯖꯤꯅ ꯁꯦꯠꯅꯕꯅꯤ ꯐꯅꯕ ꯅꯠꯇꯦꯕ ꯁꯤꯒꯤꯁꯤꯅ ꯁ꯭ꯋꯥꯏꯒꯤꯁꯤꯅ ꯁꯤꯠꯅꯕꯅꯦꯕ
ꯍꯥꯥ
ꯐꯅꯕ ꯅꯠꯇꯦꯕ ꯁꯤ ꯌꯣꯜꯂꯤꯁꯤꯅ ꯁꯤꯠꯅꯕꯅꯦꯕ
ꯃꯥꯅꯦ ꯇꯥꯡꯕꯁꯨ ꯈꯨ ꯇꯥꯡꯑꯃ
ꯇꯥꯡꯉꯝꯅꯤ ꯀꯩꯅꯣ
ꯎꯝ ꯇꯥꯡꯅ ꯂꯧꯔꯦ ꯑꯩ ꯑꯈꯣꯏ ꯁꯥꯅꯊꯣꯏꯅ ꯄꯤꯔꯛꯑꯦꯗꯥ ꯑꯩꯅ ꯍꯣꯡ ꯍꯣꯡꯉ ꯑꯗꯨꯊꯣꯛꯏ
ꯎꯝ
ꯍꯣꯡꯉ ꯁꯥꯕꯤꯔꯛꯄ ꯑꯗꯨ ꯃꯣꯏ ꯑꯗꯨꯝ ꯍꯣꯡꯉ ꯂꯧꯔꯛꯏꯅꯦ
ꯃꯣꯏ ꯃꯣꯏꯅ ꯍꯦꯟꯅ ꯍꯣꯡꯉꯤꯅꯦꯑꯥꯗꯣ ꯃꯣꯏ ꯃꯣꯏꯗꯤꯗꯥꯃꯥ ꯃꯥ ꯗꯃꯥ ꯂꯧꯕꯅꯤꯅꯥ ꯍꯣꯡꯉꯤꯅꯦ ꯍꯥꯏꯕ
ꯍꯣꯏ
ꯑꯩꯈꯣꯏꯅꯒ ꯂꯧꯔꯤꯁꯦ ꯁꯅꯥꯊꯣꯏꯍꯣꯏꯒꯤꯅ ꯅꯪ ꯂꯧꯔꯤꯗꯣ ꯃꯣꯏꯒꯤ ꯈꯔ ꯌꯥꯎꯖꯔꯕꯅꯦꯕ ꯑꯗꯨꯗ ꯑꯃꯨꯛ ꯃꯣꯏꯅ ꯂꯧꯕꯗꯨꯗꯤ ꯀꯌꯥꯝ ꯍꯣꯡꯉꯝꯃꯅꯤ ꯌꯦꯡꯉꯣ
ꯍꯣꯏ
ꯑꯗꯥ ꯃꯣꯏꯗꯤ ꯇꯥꯡ ꯇꯥꯡ ꯌꯣꯜꯂꯦ ꯑꯗꯨ ꯃꯣꯏꯅꯅꯦ ꯑꯦꯝ ꯑꯥꯔ ꯅꯨꯄꯤꯗ ꯊꯥꯔꯛꯄ ꯃꯃꯜꯗꯣ ꯑꯗꯨꯝ ꯌꯣꯟꯅꯤꯑꯕ
ꯌꫭꯜꯂ‌ꯦꯕ ꯃꯣꯏꯗꯤ ꯑ‌ꯦꯝ ꯑꯥꯔ ꯄꯤ ꯊꯥꯔꯛꯄꯥ ꯃꯃꯥꯜ
ꯎꯝ
ꯎ
ꯐꯁꯨ ꯐꯠꯇꯕ ꯑꯗꯨꯒ ꯒꯨꯂꯤ ꯑꯅꯤꯗ ꯂꯨꯄꯥ ꯆꯥꯝꯃꯒ ꯍꯦꯜꯂꯤ ꯀꯩꯅꯣ
ꯆꯈꯥꯎ ꯍꯤꯗꯥꯛ ꯀꯥꯇꯨ ꯌꯦꯡꯉꯣꯅꯦ ꯌꯣꯂꯦ ꯑꯩꯈꯣꯏ ꯌꯣꯟꯅꯦ ꯑꯩꯈꯣꯏ ꯇꯥꯡ ꯀꯌꯥꯗꯒ ꯌꯣꯜꯂꯦ
ꯇꯥꯡꯉꯦ ꯇꯥꯡꯉꯦ ꯃꯣꯏ ꯌꯥꯝ ꯇꯥꯡꯉꯦ ꯅꯪꯒꯤꯗꯣ ꯍꯥꯏꯒꫭ ꯑꯗꯨꯒ ꯅꯪꯒꯤꯗꯨꯅ ꯐꯖꯨ ꯐꯩꯏ ꯑꯗꯨ ꯍꫭꯡꯖꯨ ꯍꫭꯡꯉꯤ
ꯑꯩ ꯆꯥꯝꯃꯥ ꯆꯥꯝꯃꯥꯗꯥ ꯑꯩ ꯆꯥꯝꯃꯥ ꯆꯥꯝꯃꯥ ꯂꫭꯏ ꯌꫭꯟꯊꫭꯛꯑꯦ ꯆꯥꯈꯥꯎ ꯍꯤꯗꯥꯛꯇꫭ
ꯎꯝ
ꯁꯤꯠꯄꯗꯤ ꯁꯤꯠꯂ‌ꯦꯕ ꯑꯗꯥ ꯑꯩꯅꯥ ꯊꯥꯗꯣꯛ ꯈꯥꯖꯤꯟꯗꯣ ꯐꯔꯛ ꯇꯥꯏ ꯍꯥꯏꯕꯗꯨꯗꯥ ꯇꯟꯗꯅ ꯑꯩꯅ ꯂꯧꯗꯕꯅꯦ
ꯂꯧ ꯑꯗꯨꯒ ꯌꫭꯟꯂꫭ ꯃꯥꯡꯉꯦꯗ ꯇꯥꯃꯜꯂꯦ ꯆꯥꯎꯕ ꯊꯣꯛꯂꯝꯛꯑꯗ꯭ꯔꯣ
ꯆꯥꯎꯕ ꯉꯁꯤ ꯊꫭꯛꯂꯛꯇꯦ
ꯃꯅꯥ ꯑꯣꯛ ꯑꯣꯛꯀꯤ ꯗꯥꯅꯥ ꯊꯣꯡ ꯍꯧꯕ꯭ꯔꯥ ꯑꯩꯅ ꯍꯟꯖꯤꯟꯕ ꯇꯗꯤ ꯂꯩꯔꯝꯗ꯭ꯔꯦ ꯊꯣꯛꯈꯤꯕꯗꯗꯤ ꯃꯥꯗꯤ ꯐꯧꯗꯤ ꯂꯧꯈꯠꯂꯨꯕ ꯃꯥꯜꯂꯦ ꯄꯨꯡꯆꯣꯠ ꯆꯣꯠꯈꯩ ꯀꯥꯔꯛꯈꯤꯕꯅꯦ
ꯃꯥ ꯂꯧꯍꯟꯗꯔꯤꯒ ꯍꯥꯏꯕꯅꯦ
ꯎꯝ ꯍꯟꯗꯔꯦꯃꯤ
ꯑꯈꫭꯏꯗꯤ ꯉꯔꯥꯡ ꯂꯣꯏꯁꯟꯒ‌꯭ꯔ‌ꯦ ꯂꯧ ꯍꯨꯟꯕ ꯍꯣꯏ
ꯑꯈꫭꯏ ꯍꯨꯟꯗꯔꯤ
ꯂꯣꯏꯁꯤꯜꯂꯑꯃ ꯃꯥꯡꯒꯤ ꯂꯧꯐꯝꯃꯝꯗꯨꯗꯤ ꯆꯥꯛꯍꯥꯎ ꯍꯟꯖꯤꯟꯕꯗꯨꯗꯤ ꯅꯣꯏꯗꯤ ꯂꯧꯕ ꯆꯥꯛꯍꯥꯎꯗꯣ ꯁꯦꯝꯕꯕꯨ ꯌꯥꯔꯛꯑꯦ ꯑꯗꯨꯗꯤ
ꯑꯗꯨꯗꯤ ꯉꯜꯂꯤ ꯀꯩꯅꯣ ꯅꯪꯒꯤꯗꯨꯗꯤ
ꯑꯗꯨꯅꯦ ꯁꯦꯝꯕ ꯌꯥꯔꯛꯀꯗꯧꯔꯦ ꯅꯥꯄꯤꯗꯛ ꯑꯝꯇꯛ ꯀꯥꯞꯁꯤꯟꯈ꯭ꯔꫭ ꯅꯥꯄꯤꯗꯥꯛ ꯀꯥꯞꯍꯧꯗꯥꯗꯤ ꯅꯥꯄꯤ ꯄ‌ꯦꯡ ꯉꯝꯃꯔꯣꯏꯅ ꯍꯥꯏꯌꯦ ꯖꯔꯁꯨ ꯏꯜꯂꯦ ꯍꯥꯏꯕ ꯆꯍꯥꯎ ꯑꯣꯏꯕꯩꯔꯥ ꯌꯥꯝꯅ ꯐꯩꯌꯦ
ꯎꯝ ꯃꯣꯏꯗꯤ ꯍꯥꯔꯁꯨ ꯀꯌꯥ ꯆꯥꯏꯗꯕꯅꯤ
ꯑꯗꯨꯅꯦ ꯆꯥꯏꯔꯣꯏꯒꯦ ꯇꯧꯕ꯭ꯔ ꯍꯥꯔ ꯆꯥꯏꯔꯗꯤ ꯐꯧꯒꯥ ꯊꯥꯔ ꯄꯠꯈꯤꯅꯤ ꯍꯥꯏꯌꯦꯕ
ꯎꯝ
ꯆꯍꯥꯎꯗꯤ ꯐꯒꯠꯂꯦ ꯍꯥꯏꯕ ꯑꯃꯨꯛ ꯆꯥꯏꯕꯗꯥ
ꯐꯒꯟ
ꯁꯥꯏꯦꯝ ꯆꯦ
ꯑꯩꯈꯣꯏꯁꯨ ꯊꯥꯈꯤꯗꫭꯏ ꯑꯣꯏꯔꯝꯅꯤ
ꯑꯗꯨꯗ
ꯇꯥꯏꯕꯗꯁꯨ ꯆꯥꯛꯍꯥꯎꯁꯨ ꯅꯨꯡꯉꯥꯏꯗꯅ
ꯑ ꯆꯥꯛꯍꯥꯎ ꯇꯥꯏꯗ ꯁꯤꯠꯂꯌꯦ ꯑ ꯇꯥꯡꯉꯦ ꯂꯤꯁꯤꯡ ꯑꯅꯤ ꯃꯣꯟ ꯗ ꯂꯤꯁꯤꯛ ꯑꯅꯤ ꯍꯦꯜꯂꯦꯌꯦ
ꯑꯅꯤ ꯆꯧꯉꯥꯄꯤ
ꯑꯧ ꯑꯗꯨꯃꯥꯏꯅ ꯄꯤ ꯍꯥꯏ
ꯎꯝ ꯅꯍꯥꯟ ꯢꯗꯣꯝꯖꯥ ꯂꯥꯏꯅꯤꯡꯒꯤ ꯇꯥꯏꯍꯥꯏꯑꯦ ꯑꯅꯤ ꯆꯝꯉꯥ ꯑꯗꯒꯤ ꯏꯔꯝꯆꯥ ꯁꯣꯅꯤꯌꯥꯒꯤꯁꯨ
ꯆꯥꯛꯍꯥꯎ ꯉꯥꯛ ꯊꯥꯅꯕ ꯂꯣꯛꯄ ꯐꯖꯅꯤ ꯂꯧꯁꯤ
ꯂꯧ ꯌꯥꯝ ꯎꯔꯗꯤ ꯆꯍꯥꯎ ꯁꯪꯉꯝ ꯑꯃ ꯑꯅꯤ ꯊꯥ ꯌꯥꯕꯖꯥꯠꯅꯤ ꯑꯗꯨꯅ ꯅꯨꯡꯉꯥꯏꯔꯦ
ꯁꯤꯌꯧꯔꯛꯄꯗꯩꯅꯦ ꯑꯩ ꯊꯥꯏꯁꯦ ꯇꯍꯥꯎ
ꯎꯝ
ꯂꯧꯗꯨꯣ ꯁꯪꯉꯝ ꯇꯔꯦꯠ ꯅꯤꯄꯥꯜ ꯃꯥꯄꯜ ꯑꯃꯨꯛꯀ ꯁꯨꯔꯗꯤꯀꯣ
ꯑꯥ
ꯆꯥꯛꯍꯥꯎ ꯁꯪꯉꯝ ꯑꯃ ꯑꯅꯤ ꯊꯥꯗꯣꯛꯈꯤ ꯌꯥꯏꯕ
ꯑ ꯀꯩꯅꯣ ꯇꯧꯔꯣ
ꯊꯝꯃꯣꯔꯣ ꯑ ꯑ ꯍꯣꯏ
ꯑꯣ